ꯍꯜꯂꯣ
ꯍꯜꯂꯣ
ꯅꯣꯡ
ꯍꯂꯣ ꯍꯜꯂꯣ
ꯇꯥꯕ꯭ꯔꯣ
ꯇꯔꯔꯕ
ꯀꯩꯗ
ꯅꯪꯒꯤ ꯈꯣꯟꯖꯦꯜꯗꯣ ꯀꯟ ꯉꯥꯡ ꯇꯥꯗꯤꯌꯦ
ꯑꯩ ꯈꯣꯟꯖꯦꯜ ꯇꯥꯗꯤꯌꯦ ꯇꯥꯔꯕꯣ ꯑꯥ ꯅꯪꯒꯤ ꯈꯣꯟꯖꯦꯜ ꯈꯨꯞꯄꯤꯁꯤꯗꯤ ꯀꯩꯅꯣꯅꯣ ꯅꯪꯕ ꯁꯥꯏꯌꯦ ꯌꯥꯝꯅ
ꯐꯝꯃꯤꯅꯤ ꯀꯩꯅ ꯁꯥꯕꯁꯤꯗ ꯏꯁꯤꯡ ꯐꯖꯅ ꯊꯛꯑꯦ ꯍꯥ
ꯑ ꯁꯤꯗꯦꯕ
ꯏꯁꯤꯡ ꯐꯖꯅ ꯊꯛꯑꯦ ꯎꯝ ꯅꯅꯥꯗ ꯑꯣꯏꯅꯅꯦ
ꯎꯝ ꯅꯥꯔꯔꯣꯏ ꯅꯥꯔꯔꯣꯏ ꯏꯁꯤꯡꯗꯣ ꯐꯖꯅ ꯊꯛꯆꯜꯂꯛꯑꯣ ꯑꯗꯨꯒ ꯍꯩꯅꯎ ꯑꯃꯨꯛ ꯆꯥꯁꯤꯜꯂꯛꯑꯣ
ꯀꯩ ꯏꯟꯁꯥꯡ ꯆꯥꯔꯛꯄ
ꯀꯩꯁꯥꯡꯅꯣ
ꯀꯩꯅ ꯈꯣꯟꯗꯦ ꯌꯥꯝ ꯄꯤꯛꯅ ꯇꯥꯏꯕꯨ
ꯀꯩ ꯌꯦꯟꯁꯥꯡꯅꯣ
ꯀꯔꯤ ꯌꯦꯟꯖꯥꯡ ꯆꯥꯔꯒꯦ ꯍꯪꯤꯔꯑꯣ
ꯑꯥ
ꯑꯩꯗꯣ ꯍꯋꯥꯏꯖꯥꯏ ꯅꯪꯗꯤ
ꯑꯩ ꯀꯩ ꯁꯥꯅꯨꯁꯤꯕꯣ ꯑ ꯇꯤꯟ ꯄꯤꯁꯀ ꯑꯂꯨ
ꯎꯝ ꯍꯅꯦꯦ
ꯍꯥꯎꯔꯦ ꯆꯥꯛꯊꯣꯛꯅꯤꯉꯥꯏ ꯇꯟꯕꯒꯤ ꯈꯨꯗꯛꯇ ꯑꯋꯥꯜꯂꯒ ꯇꯤꯟ ꯀꯁ ꯂꯧꯔꯨꯔꯦ ꯑꯗꯨꯒ ꯈꯨꯣꯝ ꯆꯥꯔꯛꯑꯦ ꯇꯥꯟ ꯃ ꯊꯪ ꯂꯥꯏ ꯂꯥꯏꯕꯗꯣ ꯍꯤꯗꯥꯛ ꯖꯥꯅꯤ ꯇꯧꯔꯤꯁꯦ
ꯎ ꯎꯝ ꯑꯥꯕꯤ ꯑꯁꯥꯟꯕꯤꯗꯥꯝ
ꯁꯥꯏ ꯐꯩ ꯊꯕꯛ ꯆꯠꯄ꯭ꯔꯣ ꯅꯪꯕꯣ
ꯁꯠꯂꯦ ꯐꯣꯂꯛꯑꯦ
ꯆꯅꯥꯅ
ꯌꯨꯝꯂꯣꯡꯏꯤ
ꯎ
ꯊꯝꯕ ꯌꯥꯔꯕ ꯍꯥ